ꯑꯣ
ꯍꯜꯂꯣ
ꯃꯔꯤꯕ꯭ꯔꯣ
ꯑꯦꯗ ꯍꯣꯏ ꯔꯅꯨꯡꯉꯥꯏꯔꯤ ꯌꯦ ꯍꯦꯒꯗ ꯍꯧꯔꯤꯅ
ꯑꯗꯨꯝ ꯐꯝꯅ ꯂꯩꯌꯦ
ꯑꯁ ꯆꯗ ꯆ ꯇꯣꯅꯥꯔꯦꯕ
ꯑꯣ ꯈꯔ ꯌꯦꯟꯁꯥꯡ ꯆꯥꯕ꯭ꯔꯥ
ꯃꯩꯔ
ꯑꯥꯎ ꯑꯍꯥꯎꯕ
ꯍꯥꯎ ꯍꯧꯗꯤ ꯊꯪ ꯑ ꯍꯜꯂꯣ
ꯑꯥ
ꯅꯣꯡ ꯆ ꯅꯣꯡ ꯆꯨꯕ
ꯑꯣ ꯑꯩꯈꯣꯏꯗ ꯈꯖꯤꯛꯇꯪ ꯈꯖꯤꯛꯇꯪ
ꯑꯦꯛꯇ ꯀꯁꯤ
ꯑꯥ
ꯆꯥꯛ ꯇꯣꯛꯑꯒ ꯋꯥꯛꯀꯤꯡ ꯉꯥꯛ ꯆꯥꯠꯁꯤꯅ ꯆꯠꯂꯤꯕ
ꯑꯥꯝ ꯃꯥꯏꯔꯦꯟ ꯌꯦꯟꯁꯥꯡ ꯆꯥꯕꯅꯤꯅ ꯌꯥꯝ ꯆꯥꯎ ꯌꯥꯝ ꯆꯥꯔꯝꯅꯤꯌꯦ
ꯎ
ꯑꯣ
ꯆꯔꯝ ꯊꯗ ꯆꯁ ꯐꯪꯁꯟ
ꯌꯥꯝ ꯆꯥꯎꯗꯕꯅꯦ
ꯑꯃꯨꯛꯀ ꯕꯣꯌꯦꯤꯡ ꯕꯣꯌꯦꯡꯅꯒ ꯐꯖꯅ ꯆꯥꯗ꯭ꯔꯗꯤ ꯑ ꯍꯛꯆꯥꯡꯗꯣ ꯁꯣꯛꯅꯤ
ꯃꯥꯅꯦ ꯗ ꯑꯔꯖꯦꯟꯇꯤꯅꯥ ꯄ꯭ꯂꯦꯁꯦ ꯑꯩ ꯀꯠꯇꯁꯅꯤ
ꯃꯦꯆ ꯋꯥ ꯇ ꯑꯣꯗ
ꯃꯥꯒꯤ ꯄ꯭ꯂꯦꯗꯣ ꯃꯦꯆꯤꯌꯣꯔ ꯇꯧꯗꯦ ꯍꯥꯏꯅ ꯍꯥꯏꯔꯛꯑꯦꯅꯦ
ꯖꯥꯁꯅꯦ ꯑꯗꯨ ꯑꯣꯏꯔꯦ ꯃꯦꯁꯤꯁꯦ ꯃꯦꯁꯤ ꯅꯠꯇꯅꯕ ꯄꯟꯕ ꯌꯥꯗꯕꯀꯣ
ꯎꯝ
ꯍꯣꯏ ꯃꯦꯁꯤꯕꯨꯗꯤ ꯑꯗꯨꯝ ꯐꯖꯅ ꯁꯥꯟꯅꯕꯁꯨ ꯌꯥꯏ ꯍꯥꯏꯗꯤ ꯀꯩꯍꯥꯢꯁꯤꯔ ꯐꯣꯜ ꯄꯤꯗꯕꯁꯨ ꯌꯥꯗꯕ ꯃꯐꯝꯗ ꯑꯗꯨꯝꯃꯛ ꯄꯤꯕ ꯑꯗꯨꯒ ꯃꯤ ꯑꯇꯣꯞꯄꯗ ꯄꯤꯕ ꯊꯣꯛꯄꯗꯨꯁꯨ ꯄꯤꯗꯕ ꯑꯗꯨꯕꯨꯗ ꯂꯩꯔꯦ ꯑꯗꯨꯒꯤ ꯃꯇꯥꯡꯅꯤ ꯎꯕꯁꯨ ꯌꯥꯎꯋꯦ ꯎꯗꯕꯁꯨ ꯌꯥꯎꯋꯦ ꯍꯥꯏꯗꯤ ꯃꯦꯂꯤ ꯃꯦꯂꯤ ꯑꯥꯔꯖꯦꯟꯇꯤꯅ ꯀꯤꯗꯤ ꯑꯗꯨꯝ ꯎꯗ꯭ꯔꯁꯨ ꯎꯔꯁꯨ ꯃꯤ ꯃꯈꯥꯗ ꯑꯗꯨꯝ ꯆꯥꯂꯦꯦ ꯐꯣꯄꯤ ꯒ ꯃ ꯂꯩ
ꯎꯝ
ꯅꯪꯗꯣ ꯑꯔꯖꯦꯟꯇꯤꯅꯥ ꯐꯦꯟꯂꯣ
ꯅꯠꯇꯦꯗ
ꯀꯅꯒꯤ ꯐꯦꯟꯅꯣ ꯑꯗꯨꯗꯤ
ꯑꯩꯗꯤ ꯏꯁꯄꯦꯟꯒ ꯐ꯭ꯔꯥꯟꯁ
ꯑꯩꯒ ꯆꯥꯞ ꯃꯅꯔꯦ
ꯑꯗꯨꯒ ꯑꯁ
ꯍꯀꯤꯦ
ꯅꯣꯔꯋꯦꯒ ꯏꯪꯂꯦꯟꯕꯨꯗꯤ ꯅꯪ ꯀꯅꯥꯕꯨ ꯁꯞꯄꯣꯠ ꯇꯧꯅꯤ
ꯅꯣꯔꯋꯦ ꯏꯪꯂꯦꯟ
ꯑꯥꯎ ꯅꯣꯔꯋꯦꯒ ꯏꯪꯂꯦꯟꯗꯣ ꯃꯕꯥꯅꯤꯗꯣ ꯑꯗꯨꯝ ꯃꯦꯆ ꯑꯃ ꯈꯥꯛꯇ
ꯑꯅꯤ ꯃꯛꯇꯣ ꯑꯅꯤ ꯃꯛꯇꯣ ꯁꯞꯄꯣꯠ ꯇꯧꯔꯒ ꯍꯤꯡꯔꯛꯄꯅꯦꯕ ꯑꯗꯨꯗ ꯑꯁ ꯋꯥꯔꯤꯅꯦ
ꯍꯣꯏ ꯗꯥꯎ ꯗꯥꯎꯅꯤ ꯑꯗꯨꯁꯨ
ꯢꯪꯂꯦꯟꯅ ꯉꯝꯒꯗꯧꯕ ꯃꯥꯂꯦ ꯍꯥꯏꯗꯤ ꯎꯝ ꯏꯪꯂꯦꯟꯒꯤꯗꯤ ꯀꯩꯅꯣ ꯃꯤ ꯑꯅꯤ ꯂꯩꯌꯦꯅ ꯗꯨꯝ ꯌꯥꯕꯀꯣ
ꯎꯝ
ꯒ ꯕꯂꯤꯡ ꯍꯥꯝꯗꯣ ꯑꯗꯨꯝ ꯌꯥꯏꯅ ꯃꯕꯥꯟꯅꯤꯗꯤ
ꯍꯥꯟꯗꯥꯛ ꯋꯥꯔꯜ ꯀꯞꯇꯤ ꯌꯥꯝ ꯏꯃꯣꯁꯟꯅꯜ ꯑꯣꯏꯕꯅꯤꯅꯦ ꯀꯥꯞ ꯐꯥꯎ ꯀꯞꯅꯤꯡꯕ ꯐꯥꯎꯋꯦ
ꯑꯁ
ꯂꯤꯖꯦꯜꯒꯤ ꯂꯥꯁ ꯗꯦ ꯑꯣꯏꯔꯦ ꯂꯤꯖꯦꯜꯒꯤ ꯂꯥꯁꯇꯗꯤ ꯑꯣꯏꯔꯦ
ꯎꯝ ꯑ ꯑꯗꯨ ꯎꯝ ꯍꯂꯥꯟꯒꯤꯁꯨ ꯗꯨ ꯑꯣꯏꯔꯕ ꯂꯥꯁ ꯑꯣꯏꯔꯕ꯭ꯔꯥ ꯑꯣꯏꯔꯝꯃꯣꯏꯀꯣ
ꯑ ꯃꯥꯁꯨ ꯂꯥꯁ ꯑꯣꯏꯔꯝꯗꯧ ꯃꯥꯜꯂꯦ
ꯃꯥꯗꯤ ꯌꯥꯝ ꯑꯍꯟ ꯑꯣꯏꯗ꯭ꯔꯤꯅ
ꯆꯍꯤꯖꯤ ꯆꯍꯤꯁꯦ ꯀꯨꯟꯊ꯭ꯔꯥꯕꯨꯗꯤ ꯍꯦꯜꯒꯗ꯭ꯔꯥ ꯈ ꯀꯨꯟꯊ꯭ꯔꯥꯕꯨꯗꯤ ꯍꯦꯜꯂ
ꯎꯝ
ꯍ ꯅ ꯁꯅꯥꯒꯦ ꯍꯥꯏꯗꯤ ꯑꯗꯨ ꯁꯅꯥꯅꯕ ꯌꯥꯒꯗ꯭ꯔꯥ ꯌꯥꯒꯗ꯭ꯔꯥ ꯑꯗꯨ ꯈꯪꯗꯦ ꯅꯦꯛꯁꯇꯗꯤ ꯅꯦꯛꯁꯇꯗꯤ ꯁꯅꯥꯗꯧ ꯃꯥꯟꯗꯦ ꯑꯗꯨ ꯅꯨꯄꯥꯗꯣ
ꯀ꯭ꯔꯤ ꯇꯧꯕꯩꯔ
ꯆꯍꯤ ꯃꯔꯤꯁꯦ ꯃꯣꯏꯁꯦ ꯑꯍꯟ ꯑꯣꯏꯔꯅꯦꯕ
ꯎꯝ
ꯆꯍꯤ ꯃꯔꯤ ꯉꯥꯏꯗꯣꯏꯁꯦ ꯅꯥꯡꯁꯨꯅꯦ ꯑꯩꯁꯨꯅꯦ ꯆꯍꯤ ꯃꯔꯤ ꯍꯥꯏꯁꯦ ꯐꯣꯔ ꯌꯔꯁ ꯑꯦꯠ ꯇꯧꯋꯦꯗꯅ
ꯉꯔꯥꯡ ꯉꯔ ꯅꯪꯁꯨ ꯅꯍꯥꯟꯗꯒꯤ ꯉꯁꯤ ꯈꯔ ꯑꯍꯟ ꯇꯧꯗ꯭ꯔꯣ
ꯁꯤꯦ
ꯂꯥꯏꯠꯁꯦ ꯉꯁꯤꯗꯤ ꯊꯕꯛ ꯆꯠꯂꯣꯏꯗ꯭ꯔꯣ ꯑꯗꯨꯝ ꯌꯨꯝ ꯌꯨꯝ ꯂꯩꯒꯗ꯭ꯔꯥ
ꯍ ꯑꯗꯨꯝ ꯂꯩꯗꯅꯤ
ꯆꯞ ꯃꯅꯩꯗ ꯑꯩꯁꯨ ꯊꯕꯛꯁꯨ ꯂꯩꯇꯦ ꯌꯨꯝꯗ ꯊꯕꯛ ꯇꯧꯕ ꯇꯧꯒꯦ ꯍꯥꯏꯔꯁꯨ ꯅꯣꯡ ꯆꯨꯔꯕꯅ ꯇꯧꯕꯁꯨ ꯌꯥꯗꯦ
ꯎꯝ ꯍꯧꯖꯤꯛꯀꯥꯟꯒꯤꯀꯣ ꯑꯣꯀꯤꯌꯄꯔꯁꯟꯁꯦ ꯌꯥꯝ ꯑꯗꯨꯗꯩ ꯍꯥꯏꯕꯗꯤ ꯇꯨꯝꯃꯤꯉꯥꯏꯒꯤꯕ ꯅꯍ ꯑꯥꯔꯖꯦꯟꯇꯤꯅꯥꯕꯨ ꯇꯧꯕꯁꯤꯡꯁꯦ
ꯎꯝ ꯌꯥꯖꯒ ꯥꯎꯒꯤꯦꯔꯥ ꯅꯠꯇ꯭ꯔꯒ ꯀꯩꯗꯧꯒꯦꯔꯥ ꯈꯪ
ꯃꯁꯤꯒꯤ ꯏꯖꯤꯞ ꯏꯖꯤꯞꯀꯤ ꯄꯔꯁ ꯑꯗꯨꯝ
ꯑꯩ ꯌꯥꯝ ꯅꯣꯛꯅꯤꯡꯉꯤꯁꯦ ꯎꯝ ꯀꯩꯅꯣꯅꯦ ꯌꯨ ꯑꯦꯁ ꯑꯦꯒ ꯀꯣꯂꯣꯝꯕꯤꯌꯥ ꯁꯥꯟꯅꯕꯗꯨꯅꯤ ꯑꯩ ꯌꯥꯝ ꯅꯣꯛꯅꯤꯡꯉꯤꯁꯦ
ꯀꯃꯥꯏ ꯇꯧ꯭ꯔꯥ
ꯌꯨ ꯑꯦꯁ ꯑꯦ ꯁꯥꯟꯅꯥꯕꯗꯣ ꯀꯂꯣꯝꯕꯤꯌꯥꯗ ꯐ꯭ꯤ ꯌꯥꯝ ꯄꯤꯕꯀꯣ ꯕꯣꯠꯁꯦ ꯆꯨꯞꯆꯦꯟ ꯆꯦꯟꯗꯕ
ꯎꯝ ꯑꯗꯣ ꯀꯣꯂꯝꯣꯕꯤꯌꯥꯁꯨ ꯍꯥꯏꯗꯕ ꯑꯁ
ꯑꯗꯨꯗꯣ ꯃꯣꯏ ꯑꯩꯠ ꯃꯤꯅꯤꯠꯇ ꯒꯣꯜ ꯆꯟꯈꯤꯕꯗꯣ ꯑꯗꯨ ꯃꯇꯥꯡꯗꯒꯤ ꯑꯩꯅ ꯍ ꯍꯗꯤ ꯃꯤ ꯇꯔꯨꯛ ꯇꯔꯦꯠꯀꯤ ꯌꯥꯏꯕ ꯑꯣ ꯃꯤ ꯈ ꯃꯤ ꯑꯃꯈꯛꯇ ꯍꯥꯏꯗꯤ ꯃꯤ ꯑꯃꯒꯤ ꯈꯛꯇ ꯗꯤꯄꯦꯟ ꯇꯧꯕ ꯃꯤ ꯑꯃꯗꯤ ꯐ꯭ꯔꯤ ꯈꯪꯕ
ꯎ
ꯉꯟꯅ ꯆꯟꯗ꯭ꯔꯣ ꯃꯤꯅꯤꯠ ꯑꯦꯠ ꯃꯤꯅꯤꯠ ꯍꯥꯏꯁꯦ ꯌꯥꯝ ꯉꯝꯒꯤꯅꯤ
ꯎꯝ ꯃꯣꯏ ꯎꯝ ꯀꯣꯂꯝꯕꯤꯌꯥꯥꯁꯦ ꯃꯣꯏꯒꯤ ꯀꯦꯞꯇꯦꯟꯖꯦ ꯑꯗꯨꯝ ꯉꯟꯅ ꯊꯣꯛꯏꯀꯣ ꯁꯞꯁꯇꯤꯇ꯭ꯌꯨꯠꯇ ꯑꯗꯨꯝ ꯊꯝꯃꯤꯕ ꯑꯃꯨꯛꯀ ꯃꯗ ꯑ ꯊꯧꯈ ꯂꯩꯕ
ꯑꯩꯅ ꯁꯞꯄꯣꯔꯠ ꯇꯧꯕ ꯃꯈꯩꯗꯤ ꯁꯤꯔꯕꯅꯤꯅ ꯍꯥꯏꯕ꯭ꯔꯦꯅꯤ
ꯍꯝ
ꯀꯣꯂꯦꯝꯕꯤꯌꯥꯗꯁꯨ ꯀꯔꯤ ꯍꯥꯏꯁꯤꯔꯥ ꯑꯗꯨꯝ ꯐꯖ ꯑ ꯁꯥꯟꯅꯕꯗ ꯐꯖꯕꯁꯦ ꯂꯩꯇ꯭ꯔꯦꯀꯣ ꯃꯣꯏꯒꯤ ꯄ꯭ꯂꯦꯌꯔꯁꯤꯡꯁꯦ ꯃꯣꯏꯒꯤ ꯄ꯭ꯂꯦꯁꯦ ꯌꯥꯝ ꯐꯖꯗ꯭ꯔꯦ
ꯎ ꯎꯝ ꯎꯍꯨ ꯠ ꯐꯄꯗ ꯂꯩ
ꯎꯝ
ꯔꯁꯤ ꯇꯔꯥꯗ ꯊꫭꯛꯂꯑꯅꯤ ꯅꫭꯏꯗꯤ ꯇꯤꯕꯤꯗ ꯌꯦꯡ ꯑ
ꯍꯥꯥ
ꯇꯤꯕꯤꯗ ꯌꯦꯡꯉꯤꯔ ꯅꯠꯇꯔꯒ ꯐꫭꯟꯗ ꯌꯦꯡꯉꯤꯔ
ꯀ꯭ꯔꯤ ꯍꯥꯏꯕ
ꯕꫭꯜ ꯌꯦꯡꯕꯗꯣ ꯇꯤꯚꯤꯗ ꯌꯦꯡꯕ꯭ꯔꯥ ꯐꯣꯟꯗ ꯌꯦꯡꯕꯔꯕ
ꯇꯤꯚꯤꯗ ꯌꯦꯡꯉꯦ ꯑꯩꯈꯣꯏꯗꯤ
ꯑ
ꯌꯨ ꯑꯦꯁ ꯑꯦꯒ ꯕꯦꯜꯖꯤꯌꯝ ꯅꫭꯛꯅꯤꯡꯉꯤꯗ
ꯌꯥꯝ ꯂꯣꯛꯅꯤꯡꯕꯖꯥꯠꯅꯦ ꯀꯩꯀꯩ ꯍꯣꯠꯅꯔꯤꯒꯦ ꯅꯪꯗꯤ
ꯀꯔꯤꯁꯨ ꯇꯧꯗ꯭ꯔꯦꯗ ꯑꯗꯨꯝ ꯌꯨꯝ ꯁꯪꯉ꯭ꯔꯒ ꯂꯩꯌꯦ ꯌꯨ ꯑꯦꯁ ꯁꯦꯖꯦ ꯃꯣꯏꯒꯤ ꯗꯥꯎꯗꯤ ꯌꯥꯗꯤ ꯌꯥꯕꯅꯦ ꯍꯧꯖꯤꯛꯐꯥꯎ ꯂꯥꯛꯄ
ꯎꯝ ꯎꯝ
ꯃꯣꯏꯗꯒꯤꯗꯤ ꯍꯦꯟꯅ ꯖꯄꯥꯟꯅ ꯍꯩꯕꯅꯦꯕ ꯍꯩꯕꯕꯨꯗꯤꯀꯣ
ꯎꯝ
ꯑꯗꯨꯝ ꯗꯥꯎꯒꯤ ꯃꯇꯨꯡ ꯏꯟꯅꯁꯨ ꯂꯩꯌꯦꯗꯀꯣ ꯕꯣꯜꯒꯤꯁꯨ
ꯑꯗꯨꯝꯂꯩ ꯍꯟꯇꯛ ꯋꯥꯜꯀꯞꯁꯦ ꯀꯔꯞ ꯁꯟꯅ ꯌꯥꯝꯃꯤꯗ
ꯍꯣꯏ ꯑꯗꯨꯒ ꯎꯝ ꯑꯗꯨꯝ ꯏꯁꯇꯦꯇꯁ ꯀꯨꯝꯕꯗ ꯌꯥꯝ ꯊꯝꯃ ꯊꯝꯃꯟꯕꯒꯤ ꯃꯤꯁꯤꯡꯅ ꯍꯧꯖꯤꯛꯀꯥꯟꯗꯤ ꯏꯟꯗꯤꯌꯥꯗꯁꯨ ꯔꯦꯐ꯭ꯔꯤ ꯃꯌꯥꯝ ꯂꯩꯈ꯭ꯔꯦ ꯑꯩꯈꯣꯏ ꯌꯨꯝ ꯃꯅꯥꯛꯇꯁꯨ ꯃꯊꯛꯇꯁꯨ ꯑꯗꯨꯝ ꯔ ꯐ꯭ꯔꯤꯁꯦ ꯅꯠꯁꯦ ꯌꯥꯝꯈ꯭ꯔꯦ ꯍꯥꯏꯕꯀꯣ ꯑꯔꯖꯦꯟꯇꯤꯅꯥꯒꯤ ꯑ ꯑꯔꯖꯦꯟꯇꯤꯅꯥꯒꯤ ꯐꯦꯟꯁꯤꯡꯅꯀꯣ ꯍꯥꯏꯕ
ꯑꯗꯨꯝ ꯎꯝ ꯋꯤꯟꯅꯔ ꯍꯣꯏꯗꯤ ꯑꯗꯨꯝ ꯇꯨꯃꯤꯟꯅ ꯂꯩꯈ꯭ꯔꯦ ꯑꯗꯨ ꯂꯨꯖꯔꯈꯣꯏꯁꯦ ꯑꯗꯨꯝ ꯀꯝꯄ꯭ꯂꯦꯟ ꯂꯥꯛꯑꯗꯤ
ꯀꯝꯄ꯭ꯂꯦꯟ ꯇꯧꯕꯁꯤ ꯃꯔꯝ ꯆꯥꯅ ꯀꯝꯄ꯭ꯂꯦꯟ ꯇꯧꯕꯅꯤꯅꯦ ꯅꯠꯇ꯭ꯔ ꯃꯔꯝꯂꯩ ꯃꯔꯝ ꯂꯩꯇꯅ ꯀꯃꯥꯏꯅ ꯀꯝꯄ꯭ꯂꯦꯟ ꯇꯧ
ꯎ ꯏꯖꯤꯞꯀꯤ ꯀꯣꯠꯁꯨꯨ ꯌꯥꯝ
ꯑ ꯀꯝꯄ꯭ꯂꯦꯟ ꯃꯈꯨꯠ ꯊꯥꯡꯒꯠꯂꯒ ꯀꯝꯄ꯭ꯂꯦꯟ ꯇꯧꯋꯦ ꯑꯗꯨ ꯑꯣꯏꯔꯁꯨ ꯎꯄꯥꯏ ꯂꯩꯇꯦꯅ ꯑꯍꯥ ꯃꯣꯏꯁꯨ ꯃꯔꯛ ꯑꯃꯗꯗꯤ ꯔꯐ ꯐꯖꯅ ꯇꯧꯋꯤꯗꯀꯣ
ꯑꯃꯁꯨ ꯇꯧꯋꯦ ꯑꯃꯁꯨ ꯇꯧꯋꯦ ꯅꯪꯗꯤ ꯃꯣꯏꯗ ꯐꫭꯜ ꯄꯤꯕꯝ ꯆꯥꯕꯗ ꯃꯣꯏꯅ ꯖꯁꯅ ꯄꯤꯗꯕ ꯍꯥꯏꯇꯥꯔꯦꯀꯣ
ꯎꯝ
ꯈꯨꯠꯇ ꯈꯣꯗ ꯀꯩꯅꯣ ꯇꯧꯕ ꯑꯗꯨꯗꯤ ꯄꯤꯗꯕ ꯑꯗꯨꯒ ꯏꯖꯤꯞꯅ ꯑꯔꯖꯦꯟꯇꯤꯅꯥꯗ ꯇꯧꫪꯥꯗꯤ ꯑꯔꯖꯦꯟꯇꯤꯅꯥꯁꯨ ꯑꯗꯨꯒꯤꯅꯤ
ꯎꯝ
ꯑꯗꯨꯒ ꯏꯖꯤꯞ ꯒꯣꯜ ꯑꯅꯤꯁꯨꯕ ꯆꯟꯕꯗꯣ
ꯎꯝ
ꯑꯗꯨꯁꯨ ꯑꯦꯠ ꯃꯤꯅꯤꯠ ꯅꯥꯏꯟ ꯃꯤꯅꯤꯠꯅ ꯍꯦꯜꯂꯒ ꯑꯗꯨꯝ ꯐꯣꯔ ꯄꯤꯕꯅꯦ ꯀꯣꯄꯤ ꯍꯥꯏꯁꯦ ꯍꯦꯛꯇ ꯃꯤ